ꯍꯂꯣ
ꯇꯥꯏꯌꯦ ꯇꯌꯦ
ꯀꯩꯗꯧꯔꯤꯕ
ꯇꯣꯛꯅꯤꯡꯉꯦ ꯑꯩ ꯀꯟꯅ
ꯑꯁ ꯆꯥꯛ ꯊꯣꯡꯗ꯭ꯦꯕ ꯍꯧꯖꯤꯛꯐꯥꯎꯕ
ꯇꯣ ꯑꯣꯟꯗꯔꯦ
ꯑꯩꯗꯤ ꯅꯪ ꯆꯥꯛ ꯊꯥꯒꯠꯇꯅ ꯆꯥꯛ ꯂꯣꯏꯔꯝꯃꯅꯤ ꯀꯥꯏꯅ ꯈꯜꯂꯤ ꯑꯗꯨꯒ ꯆꯥꯛ ꯊꯥꯒꯠꯇꯅ ꯍꯧꯒꯠꯇꯅ ꯂꯣꯏꯔꯝꯃꯅꯤ ꯀꯥꯏꯅ ꯈꯜꯂꯤꯅꯦꯕ
ꯁꯥꯔꯥ ꯄ꯭ꯔꯊꯔꯦ ꯑꯗꯨꯒ ꯐꯃ ꯆꯪꯉꯒꯦꯇꯔꯁꯦ ꯉꯝꯕꯅꯦ ꯆꯇꯔꯁꯦ ꯉꯝꯃꯒ ꯑꯦ ꯕꯤ ꯑꯃ ꯆꯪꯉꯝꯕꯅꯦ
ꯎꯝ ꯑꯗꯨꯒ ꯇꯨꯝꯅꯤꯡꯉꯛꯄ
ꯅ ꯇꯨꯝꯕꯤ ꯉꯥꯛꯄ
ꯎꯝ
ꯌꯦ ꯊꯧ ꯆꯔꯒꯦ ꯌꯦ ꯊꯧ ꯆꯔꯒꯦ ꯊ
ꯃꯤꯁ ꯂꯥꯛꯑꯣꯏꯅ ꯉꯔꯥꯡꯗ ꯆꯥꯗ ꯉꯥꯏꯔꯦ
ꯉꯔꯪ ꯀꯥꯏ ꯆꯕ ꯆꯥꯗꯦ
ꯉꯍꯥꯟꯅꯤ ꯉꯍꯥꯟꯅꯌꯣ
ꯑꯗꯨꯏ ꯃꯃꯥꯗ ꯆꯥꯔꯛꯏꯅꯦꯕꯀꯣ ꯅꯣꯡꯃꯇꯪ ꯆꯥꯗꯕꯗ ꯑꯩ ꯑꯁꯦꯡꯕꯩ ꯑꯩ ꯈꯜꯂꯦ ꯍꯌꯦꯡꯋꯥꯏ ꯑꯩ ꯈꯔꯒ ꯁꯤꯗꯒꯤ ꯑꯗꯨꯝ ꯑꯩ ꯆꯍꯤꯁꯨꯦ ꯃꯌꯥꯝ ꯋꯥꯠꯂꯤꯗꯅ ꯍꯤꯡꯗꯧꯕ ꯑꯗꯨꯗ
ꯁꯅꯤꯡ ꯍꯖꯤꯡꯗ
ꯑꯗꯣ ꯑꯩ ꯌꯥꯝꯅ ꯍꯥꯎꯕꯗ ꯆꯥ ꯐꯪꯉꯔꯗꯤ ꯀꯃꯥꯏꯅ ꯇꯧꯅꯤꯅ
ꯎꯝ ꯑꯗꯨꯅꯦ ꯌꯦꯡꯉ ꯆꯥꯕ ꯍꯦꯟꯃꯟꯗꯅ ꯅꯪ ꯗꯥꯏꯕꯦꯇꯤꯁ ꯅꯥꯔꯑꯗꯤ ꯅꯪ ꯀꯛ ꯅꯛꯇꯣꯔꯤꯕꯅꯤ
ꯃꯥꯅꯦ ꯀ ꯀꯛ ꯊ ꯄꯨ ꯃ ꯑꯋꯥ ꯑꯗꯨꯗꯨꯅ ꯑꯗꯨꯁꯨ ꯇꯟꯕꯀꯣ ꯑꯗꯨꯗꯒꯤꯁꯦ ꯕ꯭ꯔꯦꯛꯐꯥꯁ ꯆꯞꯊꯔꯝꯃꯦꯕ ꯑꯗꯣ ꯑꯩ ꯍꯥꯏ ꯄꯩꯁꯥꯒ ꯄꯥꯏꯑꯦꯗ ꯄꯩꯁꯥꯒ ꯌꯦꯟ ꯊꯣꯝꯒ ꯂꯩꯔꯝꯕ ꯆꯥꯗꯔꯝꯗꯗꯒꯤ ꯀꯃꯥꯗ ꯍꯥꯏ
ꯑꯖ ꯑꯁ ꯅꯪꯅ ꯑꯗꯨꯃꯥꯏꯅꯒ ꯍꯥꯏꯔꯤꯕꯅꯤ ꯅꯪꯗꯤ ꯌꯥꯝ ꯊꯣꯛꯇꯦ ꯌꯥꯝ ꯇꯧꯕꯖꯥꯠꯅꯦ ꯅꯪꯁꯦ
ꯍꯥꯏꯗ꯭ꯔꯗꯤ ꯀꯩꯅꯣꯪ ꯈꯔ ꯃꯥꯗ ꯍꯥꯏ ꯏ ꯃꯥ ꯑꯩꯁꯦ ꯍꯌꯦꯡ ꯅꯣꯏ ꯂꯩꯈꯤꯇ꯭ꯔꯒ ꯑꯩꯁꯦ ꯁꯦꯜꯒ ꯑ ꯄꯥꯏꯍꯧꯗ꯭ꯔꯗꯤ ꯑꯦꯟ ꯊꯣꯃꯒ ꯆꯥꯡ ꯉꯝꯗꯣꯅꯤꯕ ꯀꯃꯥꯏꯅ ꯇꯧꯗꯣꯏꯅꯣꯁꯦ
ꯌꯦ ꯐꯣꯦ
ꯎꯝ ꯅꯣꯏ ꯃꯥꯅ ꯅꯪꯒꯤ ꯑꯋꯥꯡꯄꯣꯠꯇꯩ ꯌꯦꯟꯗꯣ ꯆꯥꯕ꯭ꯔꯥ ꯀꯩꯅꯣ ꯎꯟꯖꯔꯛꯑꯅꯤꯁꯦ
ꯎꯝ
ꯌꯦꯟꯅꯥꯎꯆꯥꯥꯝ ꯑꯃ ꯎꯜꯂꯛꯑꯗꯤ ꯅꯪ ꯑꯗꯨ ꯂꯣꯏꯔꯒ ꯆꯥꯔ
ꯍꯣꯏ ꯑꯗꯨꯅ ꯐꯔꯗ꯭ꯔꯥ
ꯑꯦꯗ ꯐꯔꯅꯦꯦ
ꯑꯗꯨꯗꯤ ꯑꯩꯒꯤ ꯇꯣꯛꯇꯥꯛ ꯇꯣꯛꯇꯥꯛ ꯅꯪ ꯅꯛꯅ ꯈꯔꯅ ꯈꯔ ꯅꯝꯒꯦ ꯑꯗꯣ ꯅꯪ ꯑꯗꯨ ꯇꯥꯎꯀꯣ ꯋꯥꯔꯤꯗꯨ ꯁꯅ ꯁ ꯑꯝꯇꯪ
ꯑꯄꯒ ꯅꯪꯅ ꯌꯦꯟ ꯆꯥꯕ ꯐꯪꯗꯧꯕ ꯍꯥꯏꯕ ꯑꯃꯗꯤ ꯂꯩꯌꯦ
ꯀꯔꯤꯔꯤ
ꯀꯔꯤꯝꯇ ꯇꯧꯍꯧꯗ ꯇꯥꯔꯁꯨ ꯅꯪ ꯌꯦꯟ ꯂꯣꯏꯔꯗꯤ ꯌꯦꯟꯗꯣ ꯆꯥꯅꯤ ꯅꯥꯔꯛꯄ ꯀꯥꯟꯗ
ꯎꯝ
ꯒꯤ ꯄꯨꯂꯞ ꯄꯨꯂꯞ ꯁꯤꯔꯛꯄ ꯀꯥꯟꯗꯁꯦ
ꯑ ꯅ ꯑꯣꯁꯗꯅ
ꯅꯪꯅ ꯍꯥꯏꯔꯤꯕ ꯅꯪꯅ ꯁꯥꯒꯠꯂꯤꯕ ꯃꯑꯣꯡꯗꯨꯒꯤ ꯃꯑꯣꯡꯗ ꯑꯗ ꯍꯥꯏꯔꯛꯄꯅꯤ ꯀꯩꯅꯣ ꯑꯩ ꯖꯥ
ꯑꯗ ꯖꯨꯟ ꯊꯥꯒꯤ ꯑꯀꯣꯏꯕ ꯑꯣꯏꯅ ꯀꯤꯌꯔ ꯕꯦꯒꯛꯇꯣ ꯑꯃꯝ ꯇꯧꯁꯤꯜꯂꯛꯑꯣꯅ ꯇꯨꯝꯃꯨꯔꯒꯦ
ꯏꯁ ꯉꯔꯥꯡ ꯂꯣꯏꯈ꯭ꯔ ꯏꯕꯦꯝꯃ ꯃꯤ ꯉꯔꯥꯡ ꯊꯥꯒꯠꯂꯛꯄꯗꯣ ꯅꯪꯅ ꯄꯥꯔꯒ ꯍꯥꯏꯒꯦꯟꯗꯧꯔꯤꯅꯣꯉꯁꯤꯌꯥ
ꯉ ꯑꯗ ꯁꯥꯅꯤ ꯂꯀꯥꯟ ꯁꯅꯤꯔ ꯀꯥꯟꯗꯒꯤ ꯅꯨ ꯄꯤꯆꯃꯁ ꯐꯖꯩ
ꯑ ꯑꯩꯅ ꯎꯕ ꯃꯤꯗꯨꯔ ꯈꯪꯗꯦ ꯈꯇꯪ ꯅꯦꯝꯕ꯭ꯔꯥ
ꯃꯥꯒꯤ ꯑꯃ ꯑꯦ ꯕꯤꯗ ꯀꯩꯅꯣ ꯇꯧꯕꯗꯣ
ꯑꯦꯕꯤꯗ ꯐꯣꯇꯣ ꯀꯥꯞꯃꯤꯟꯅꯕ꯭ꯔꯥ
ꯑꯥ ꯍꯣꯠꯇ ꯀꯥꯄꯛ ꯑꯃꯥꯏ ꯏꯗꯤ ꯄꯤ ꯊꯃꯦꯗꯣ
ꯎꯝ ꯃꯥꯏ ꯃꯆꯥꯕꯨꯗꯤ ꯌꯥꯝ ꯎꯔꯕ ꯃꯥꯏ ꯅꯨꯄꯤꯗꯣ ꯑꯩꯅ ꯃꯥꯟꯕꯗꯨꯔ ꯁꯨꯝ ꯈꯟꯕ ꯑꯥꯗ ꯂꯩꯕꯗꯗꯤ ꯐꯅꯦꯛ ꯁꯦꯠꯂꯒꯗꯤ ꯎꯗ꯭ꯔꯤꯕ ꯃꯤ ꯉꯧꯕ ꯑꯃ ꯈꯣꯡꯒ꯭ꯔꯥꯎꯒ ꯐꯨꯔꯤꯠꯀ ꯁꯦꯠꯂꯀꯥꯟꯗ ꯂꯩꯍꯧꯕ ꯑꯃ ꯎꯝ ꯑꯣꯏꯔꯝꯃꯅꯤ ꯑꯗꯨꯗꯤ ꯌꯥꯝ ꯀꯟꯅ ꯋꯥꯡꯕꯗꯤ ꯑꯣꯏꯗꯦ ꯑꯗꯨꯝ ꯆꯥꯡ ꯑꯃꯝꯗꯕꯨꯗꯤ ꯂꯩꯔꯝꯗꯣꯏꯅꯦꯗꯣ
ꯍꯣꯏ
ꯃꯥꯁꯦ ꯀꯥꯏ ꯂꯝꯗ ꯑꯩꯅꯣ
ꯑ ꯀꯗꯣ ꯇꯍꯦ
ꯑꯣ ꯃꯅꯥꯕ
ꯎꯝ
ꯎꯝ ꯈꯌꯦ ꯍꯥꯏꯥꯏ ꯗꯤ ꯈꯪꯉꯦ
ꯍꯣꯏ ꯑꯩꯡꯉꯣꯟꯅꯦ ꯏꯁꯀ꯭ꯔꯤꯟ ꯁꯣꯠ ꯀꯤꯖꯕꯅ ꯃꯦꯁꯦꯁ ꯊꯥꯔꯛꯄ ꯉꯝꯗꯕꯅꯦ ꯑꯩ
ꯀꯔꯤꯌꯥ
ꯏꯁꯀ꯭ꯔꯤꯟ ꯁꯣꯠ ꯏꯁꯀ꯭ꯔꯤꯟꯁꯣꯠ ꯀꯤꯖꯕꯅ ꯃꯦꯁꯦꯁ ꯊꯥꯔꯛꯄ ꯉꯝꯗꯕꯅꯤ
ꯑꯣ ꯑꯇꯣꯞꯄꯗ ꯁꯌꯔ ꯇꯧꯈꯤꯅꯤ ꯈꯟꯗꯅ
ꯎꯝ
ꯎꯝ ꯎ ꯎ ꯎ ꯃꯥꯅꯤ ꯃꯥꯅꯤ ꯀꯤꯖꯒꯗꯕꯅꯦ ꯈꯔꯁꯨ
ꯕꯔꯥꯟ
ꯍꯥꯟꯅꯒꯤ ꯊꯥꯏꯅꯒꯤ ꯃꯔꯛ ꯑꯃ ꯌꯥꯝ ꯇꯧꯅꯔꯝꯗꯥꯏ ꯗꯤꯂꯦꯠ ꯇꯧꯈ꯭ꯔꯕ ꯃꯦꯁꯦꯖꯁꯨ ꯑꯗꯨꯝ ꯌꯥꯎꯕ ꯋꯥꯆꯞ ꯌꯥꯝ ꯂꯩꯔꯝꯗꯥꯏ
ꯂꯩꯕꯅꯦ ꯂꯩꯕꯅꯦ ꯇꯨꯝ ꯍꯧꯖꯤꯛ ꯄꯥꯏꯅꯔꯝꯅꯤꯌꯦ
ꯍꯧꯖꯤꯛꯁꯨ ꯄꯥꯏꯅꯔꯝꯅꯤ ꯍꯥꯏꯕ
ꯑꯗꯨ ꯂꯩꯔꯤꯕ꯭ꯔꯣ ꯍꯧꯖꯤꯛꯁꯨ
ꯑ ꯂꯩꯌꯦ ꯀꯩꯅꯣ ꯑꯗꯨꯝ
ꯎꯝ
ꯑꯗꯣ ꯕꯦꯔꯥꯕꯨꯗꯤ ꯌꯥꯝ ꯀꯥꯕꯅꯦ
ꯀꯥꯕꯅꯦ ꯎꯝ ꯍꯥꯏꯗꯤ ꯆꯀ꯭ꯔꯤ ꯆꯀ ꯈꯔ ꯁ꯭ꯃꯨꯠ ꯑꯣꯏꯅ ꯄꯥꯏꯗꯦꯕ ꯄꯣꯠꯇꯣ
ꯑꯣꯏꯗꯕꯅꯤ ꯑꯣꯏꯗꯕꯅꯦ
ꯑꯩꯁꯦ ꯀꯩꯅꯣꯝ ꯆꯪꯉ ꯌꯦꯡꯒꯦ ꯇꯧꯔꯝꯕꯅꯦ ꯑꯥ
ꯀꯔꯤ ꯌꯦꯡꯉꯤꯕ
ꯑꯦ ꯒ꯭ꯔꯨꯨꯞꯀꯤꯅꯦꯗꯥ ꯀꯩꯅꯣꯝ ꯆꯪꯑ ꯌꯦꯡꯒꯦ ꯇꯧꯔꯝꯕ ꯑꯗꯨꯒꯤꯅꯦ ꯌꯥꯔꯦ ꯍꯧꯖꯤꯛꯕꯨꯨꯗꯤ ꯎꯝ
ꯌꯦꯡ ꯎꯔꯅꯨ ꯑꯗꯨꯗꯤ ꯍꯧꯒꯠꯂꯣ ꯆꯥꯛ ꯊꯣꯡꯗꯣꯛꯑꯣ ꯏꯕꯦꯝꯃ
ꯆꯥꯛ ꯂꯥꯝꯗ꯭ꯔꯤ ꯆꯥꯛ ꯂꯥꯝꯃ ꯊꯣꯡꯒꯦ
ꯆꯥꯛꯄꯨ ꯂꯥꯝꯃꯀꯥꯟꯗ ꯊꯣꯡꯒꯦ ꯍꯥꯏꯕ ꯂꯩꯕ꯭ꯔꯣ
ꯍꯣꯏ
ꯆꯥꯛꯁꯤꯗꯤ ꯂꯥꯝꯗ꯭ꯔꯤꯀꯥꯟꯗ ꯊꯣꯡꯒꯗꯕ ꯂꯥꯝꯃꯒ ꯆꯥꯒꯗꯕꯅꯤꯅꯦ
ꯆꯥꯛ ꯂꯩꯌꯦ ꯑꯊꯣꯡꯕ ꯉꯔꯥꯡꯒꯤꯁꯨ ꯏꯟꯁꯥꯡꯁꯨ ꯂꯩꯌꯦ ꯀꯥꯡꯍꯧ ꯌꯦꯔꯨꯝ ꯑꯃ ꯍꯧꯔ ꯆꯥꯔꯁꯨ ꯌꯥꯔꯦ ꯑꯗꯨꯝ
ꯆꯔꯥ ꯋꯥꯟꯊꯣꯛꯑꯣ
ꯅꯪꯒꯤ ꯉꯔꯥꯡꯒꯤ ꯇꯤꯛꯇꯣ ꯐꯪꯉꯕꯣ
ꯐꯪꯗꯦ ꯑꯗꯨ ꯄꯤꯔꯛꯑꯣ ꯍꯥꯏꯕ ꯅꯠꯇ꯭ꯔꯣ ꯑꯩꯅ ꯅꯪꯉꯣꯟꯗ
ꯎꯝ ꯑꯩ ꯑꯃꯨꯛꯀ ꯊꯥꯕꯤꯔꯛꯀꯦ ꯌꯥꯕ꯭ꯔꯥ ꯌꯦꯟꯎ ꯊꯥꯕꯤꯔꯛꯀꯦ ꯍꯧꯖꯤꯛ ꯌꯦꯡꯉꯨꯅꯦ
ꯊꯥꯔꯛꯑꯣ ꯍꯧꯖꯤꯛ ꯆꯪꯕꯗꯤ ꯌꯥꯔꯣꯏ ꯑꯩ ꯍꯣꯔꯦꯟ ꯉꯥꯛꯇꯪ ꯂꯩꯔꯒ ꯆꯪꯉꯒꯦ ꯑꯩꯒꯤꯁꯦ ꯅꯨꯡꯉꯥꯏꯇꯦꯕ ꯈꯔ ꯑꯗꯨꯅ ꯑꯩ ꯊꯣꯛꯑꯔꯣꯏꯒꯦꯕ ꯑꯩ ꯀꯤꯖꯩꯑꯕ
ꯀꯤꯒꯅꯨ ꯃꯥꯏ ꯐ꯭ꯔꯦꯟ
ꯑꯩ ꯀꯤꯖꯩꯌꯦ ꯀꯤꯖꯩꯌꯦ ꯃꯃꯥ ꯀꯤꯖꯩꯌꯦ
ꯎꯝ ꯍꯪꯒꯣꯏꯇ꯭ꯔꯥ ꯌꯦꯡꯉꯣꯅꯦ
ꯅꯪ ꯃꯃꯥ ꯁꯥꯔꯛꯑꯣ
ꯑꯁ ꯍꯣꯏ ꯁꯥꯔꯛꯀꯦ
ꯁꯥꯔꯛ ꯑꯣ ꯃꯃꯥ
ꯍꯪꯒꯣꯏ ꯍꯪꯒꯣꯏ
ꯃꯃꯥ ꯆꯥꯛ ꯊꯣꯡꯉꯣ ꯆꯥꯛ ꯂꯥꯝꯃꯤ ꯃꯃꯥ
ꯀꯩ ꯌꯦꯟꯖꯥꯡ ꯊꯣꯡꯉꯣ ꯍꯥꯏꯕꯅꯣ ꯏꯆꯥꯅꯨꯄꯤꯕꯨ ꯀꯩ ꯆꯥꯅꯤꯡꯉꯤꯅꯣꯅꯦ
ꯍꯧꯗꯣꯡ ꯃꯔꯨꯝ ꯆꯥꯅꯤꯡꯉꯦ
ꯈꯪꯗꯣꯡ ꯃꯔꯣꯝꯗꯤ ꯅꯪꯁꯨ ꯀꯔꯝꯕ ꯁꯪꯁꯥꯔꯗꯩ ꯂꯧꯔꯣ ꯍꯥꯏꯕꯅꯣ ꯑꯩꯕꯣ
ꯑꯥ ꯀꯔꯤ ꯂꯩꯕꯥꯛ ꯇꯒꯤ ꯂꯧꯔꯨꯔꯣ ꯍꯧꯗꯣꯡ ꯃꯔꯨꯝ ꯊꯣꯡꯕ ꯆꯥꯅꯤꯡꯉꯤ ꯍꯧꯗꯣꯡ ꯃꯔꯨꯝ ꯊꯣꯡꯕ ꯆꯥꯅꯤꯡꯉꯤ ꯇꯧꯔꯒ ꯀꯞꯄꯛꯑꯒꯦ ꯑꯩ
ꯎꯝ ꯑꯗꯨꯃꯥꯏꯅ ꯇꯧꯔ ꯈꯨꯄꯥꯛꯅ ꯀꯅꯥꯅ ꯆꯥꯗꯣꯏꯕ
ꯈꯨꯄꯥꯛꯇꯨꯅ ꯈꯨꯄꯥꯛꯅ ꯆꯥꯗꯣꯏꯕ
ꯀꯣꯄꯥꯥ ꯈ ꯅꯒꯦꯅꯖꯕ
ꯀꯔꯤ ꯈꯨꯄꯥꯛꯄ ꯅꯪꯒꯟꯗ ꯐꯨꯅꯕ꯭ꯔꯥ
ꯎꯝ
ꯎꯝ ꯈꯨꯄꯥ ꯄꯨ ꯅꯪꯀꯥꯟꯗ ꯐꯨꯅꯕ꯭ꯔꯣ
ꯁꯤ
ꯗꯤꯅꯦ
ꯅꯕꯥꯅꯅꯤ
ꯑꯗꯨ ꯁꯣꯛꯀ ꯇꯧꯔꯝꯃꯦ ꯆꯥꯔꯦ ꯍꯥꯎꯔꯦ
ꯑꯜꯒꯣꯡꯃꯦꯠ
ꯑꯂꯨ ꯅꯠꯇꯦ ꯀꯥꯡꯃꯦꯟ ꯅꯠꯇꯦ ꯑꯂꯨ ꯁꯥꯔ ꯍꯥꯏꯔꯒ ꯑꯗꯨꯣ ꯁꯣꯛꯇꯣ ꯑꯥꯂꯨꯗ ꯉꯧꯕꯗꯣ ꯑꯂꯨ ꯉꯧꯕꯗꯣ ꯍꯪꯕ꯭ꯔꯥ ꯇꯥꯕ꯭ꯔꯣ ꯑꯗꯨꯗꯣ
ꯑꯦꯅ ꯀꯗꯣ
ꯑꯗꯨꯗꯨꯒ ꯇꯧꯔꯦ ꯑꯃꯗꯣ ꯌꯥꯝ ꯂꯥꯡꯒꯅꯨ ꯍꯥꯏꯌꯣ ꯎꯝ
ꯑꯃꯁꯦ ꯑꯩ ꯍꯥꯏꯔꯝ ꯈꯪꯗꯦ
ꯑꯩ ꯍꯥꯏꯐꯝ ꯇꯧꯐꯝ ꯈꯪꯗ꯭ꯔꯦ ꯀꯥꯏꯣ
ꯁꯩꯅ ꯍꯥꯏꯔꯒꯗꯤ
ꯑꯗꯨ ꯍꯥꯏꯔꯒ ꯗꯤꯄꯥꯔꯠꯃꯦꯟꯗ ꯄꯤꯁꯟꯗꯧꯕ ꯂꯩꯕ ꯑꯗꯣ ꯑꯗꯨꯁꯨ ꯑꯩ ꯄꯤꯁꯟꯅꯕ ꯇꯧꯔꯁꯦ
ꯑ ꯄꯦꯁꯦꯟꯁꯦ ꯑꯗꯨꯗ ꯃꯔꯁꯁꯤꯁꯨ ꯂꯥꯛꯑꯛꯇꯧ ꯃꯥꯜꯂꯦ ꯊꯥꯔꯠꯀꯤꯦ ꯑꯗꯨꯗꯣ ꯑꯗꯨꯗꯨꯒ ꯑꯝꯇ ꯂꯧꯁꯦ
ꯍꯣꯏ ꯑꯗꯨ ꯀꯣꯟ ꯀꯂ
ꯃ ꯉꯔꯥꯡꯍꯣꯏ ꯅꯍꯥꯟ ꯑꯩꯈꯣꯏ ꯆꯥꯛ ꯆꯥꯟꯅꯕ ꯅꯨꯃꯤꯠꯇꯗꯗꯤ ꯃꯣꯏꯒꯤ ꯀꯩꯅꯣꯅ ꯁꯤꯌꯥꯔꯅ ꯀꯩꯅꯣ ꯇꯧꯔ ꯆꯠꯀꯅꯤ ꯈꯠꯀ ꯈꯣꯠꯀꯅꯤꯅ ꯍꯥꯏꯗꯅ
ꯎꯝ
ꯀꯅꯤ ꯑꯗꯨ ꯂꯥꯛꯐꯝꯗꯤ ꯊꯣꯛꯑꯦ ꯍꯥꯏꯕ ꯑꯩꯈꯣꯏ ꯐꯣꯔꯠ ꯁꯦꯃꯤꯁꯇꯔ ꯂꯣꯏꯔꯦ ꯍꯥꯏꯕ
ꯊꯥꯔꯠꯀꯤ ꯅꯠꯇ꯭ꯔꯣ ꯂꯥꯛꯇꯣꯏꯁꯦ
ꯍꯣꯏ ꯊꯥꯔꯠꯀꯤꯗꯣ ꯅꯍꯥꯟꯈꯩꯗꯤ ꯁꯦꯃꯤꯁꯇꯔ ꯈꯨꯗꯤꯡꯗꯣ ꯑꯦꯛꯖꯥꯝ ꯍꯥꯏꯗꯣꯛꯈꯤꯕꯒ ꯈꯔ ꯂꯩꯔꯕꯒ ꯑꯩꯈꯣꯏꯁꯦ ꯑꯩꯈꯣꯏ ꯁꯦꯃꯤꯠ ꯁꯔꯨ ꯑꯗꯨꯉꯥꯏ ꯑꯗꯨꯝ ꯂꯥꯛꯇ꯭ꯔꯣ ꯑꯗꯣ ꯍꯟꯗꯛꯁꯨ ꯂꯥꯛꯇꯦ ꯍꯥꯏꯕ
ꯀꯨꯏꯃꯟꯈ꯭ꯔꯦ ꯀꯩꯅꯣ ꯃꯣꯏꯗꯨꯐꯥꯎ ꯃꯣꯏ ꯑꯣꯏꯔꯒꯦ ꯍꯥꯏꯔꯤꯖꯥꯠꯂꯣ
ꯎ
ꯃꯣꯏ ꯑꯣꯏꯔꯒꯦ ꯍꯥꯏꯔꯤꯕ꯭ꯔꯥ ꯍꯥꯏꯕꯅꯤꯗ
ꯗꯤꯉꯣꯏ ꯑꯩꯗꯨ ꯄꯦꯄꯔꯣ ꯀꯗꯧꯒꯅꯪꯗ
ꯆꯥꯅꯔꯤꯒꯦ ꯍꯥꯏꯕ ꯀꯣꯛ ꯀꯣꯛ ꯄꯤꯊꯣꯔꯛꯄ ꯌꯥꯕꯁꯤꯕꯨ ꯅꯠꯇ꯭ꯔꯥ
ꯑꯣꯀꯦ ꯑꯗꯨꯝ
ꯀꯩꯗꯧꯗꯅ ꯄꯟꯗꯅ ꯑꯃꯨꯛ ꯂꯩꯍꯜꯂꯤꯅꯣ ꯍꯥꯏꯕꯅꯤꯗ
ꯈꯣꯡꯖꯠꯇ꯭ꯔꯨꯗ ꯇꯧꯔꯤꯁꯦ
ꯐꯨꯔ ꯐꯗꯧꯅꯦ ꯐꯨꯔꯒ
ꯃꯅꯤꯄꯨꯔ ꯐꯗ ꯃꯅꯤꯄꯨꯔꯒ
ꯐꯨꯗ꯭ꯔꯗꯤ ꯌꯥꯔꯔꯣꯏ
ꯏꯆꯦꯃꯅ ꯀꯨꯏꯃꯟꯈ꯭ꯔꯦ ꯍꯥꯏꯕ ꯑꯗꯨ ꯑꯩꯈꯣꯏ ꯑꯃꯨꯛ ꯂꯧꯕ ꯑꯃꯨꯛ ꯂꯥꯛꯑꯦ ꯑꯗꯨ ꯑꯃꯨꯛ ꯂꯧꯕ ꯑꯃꯨꯛ ꯆꯠꯅꯕ ꯈꯣꯠꯅꯕ ꯇꯧꯕꯗꯣ ꯑꯁ ꯕꯂꯦꯒꯦ
ꯍꯅꯦ
ꯎꯝ ꯑꯗꯣ ꯑꯩꯈꯣꯏꯒꯤ ꯐꯣꯔ ꯐꯣꯔꯠ ꯁꯦꯝꯒꯤ ꯃꯥꯔꯛꯁꯇꯗꯤ ꯂꯥꯛꯇꯣꯏ ꯅꯠꯇ꯭ꯔꯣ
ꯈꯜꯂꯦꯑ ꯂꯥꯛꯇꯣꯏ ꯑꯣꯏꯔꯕꯅꯤ ꯑꯗꯨꯁꯨ
ꯑ
ꯈꯔ ꯂꯩꯔꯒ ꯂꯥꯛꯀꯗꯧꯕ ꯑꯣꯏꯔꯝꯒꯅꯤ ꯉꯥꯏꯕ ꯇꯥꯕꯅꯤ ꯉꯥꯏꯕ ꯀꯜꯂꯗꯤ
ꯑꯗꯨꯗꯨꯒ ꯃꯥꯁꯇꯔ ꯑꯣꯏꯕꯅꯤꯩꯅ ꯑꯃꯨꯛ ꯈꯔ ꯑꯃꯨꯛ ꯈꯔ ꯑꯃꯨꯛ ꯀꯨꯏꯔꯦ ꯆꯍꯤꯃꯨꯛ ꯂꯩꯔꯦ ꯂꯧꯗꯣꯏꯕ ꯑꯅꯦ ꯈꯟꯗ ꯇꯔꯒꯅ ꯑꯗ
ꯈꯪꯗꯦꯗ ꯄꯦꯝꯃ ꯄꯦꯝꯇꯣꯟꯕꯤ ꯑꯩ ꯊꯝꯃꯒꯦ
ꯑ ꯍꯣꯏ ꯊꯃꯣ ꯊꯝ
ꯎꯝ
ꯑ